ꯃꯖ
ꯇꯄꯔꯣ
ꯇꯥꯄ
ꯏꯔꯤꯅ
ꯑꯩꯁꯦ ꯍꯧꯖꯤꯛꯀꯤ ꯑꯣꯏꯅꯗꯤ ꯍꯧꯒꯠꯅꯤꯡꯉꯥꯏ ꯇꯧꯔꯤꯌꯦ
ꯑꯣꯍ ꯍꯧꯒꯠꯇ꯭ꯔꯤꯕꯣ ꯅꯪꯁꯦ
ꯍꯣꯏ ꯅꯣꯡ ꯆꯨꯕꯒꯤꯀꯣ ꯑꯗꯨꯒꯤ ꯁꯨꯝ ꯅꯨꯡꯉꯥꯏꯕ꯭ꯔꯥ ꯅꯨꯡꯉꯥꯏꯕꯒꯨꯝꯅ ꯇꯨꯝꯕꯅꯤꯗ ꯅꯨꯡꯉꯥꯏꯕꯒꯨꯝ ꯇꯧꯕ
ꯅꯪ ꯄꯨꯝꯂꯝꯒꯅꯤ ꯅꯪ ꯌꯥꯗ꯭ꯔꯦ
ꯑ ꯅꯪꯗꯤ
ꯑꯩꯗꯤ ꯍꯧꯒꯠꯂꯤꯗ ꯆꯥꯛ ꯊꯣꯡꯒꯦ ꯇꯧꯔꯤ ꯅꯆꯦ ꯑꯩꯗꯤ
ꯑꯣ ꯅꯗꯤ ꯑꯝ ꯊꯕꯛ ꯌꯥꯝ ꯐꯕ ꯃꯥꯜꯂꯦꯀꯣ
ꯑ ꯊꯕꯛ ꯌꯥꯝ ꯐꯕꯅꯤ ꯅꯆꯦ ꯑꯩꯗꯤ
ꯆꯥꯛ ꯊꯣꯡꯕꯗꯤ ꯌꯥꯝ ꯐꯕ꯭ꯔꯥ
ꯑꯁ ꯍꯩꯕꯅꯦ ꯆꯥꯁꯤꯂꯥꯛꯑꯣ
ꯑꯝꯇꯗꯤ ꯆꯥꯅꯤꯡꯉꯦꯔ
ꯑꯗꯨ ꯂꯥꯛꯑꯣ ꯄꯤꯖꯒ
ꯀ ꯀꯩ ꯌꯦꯟꯖꯥꯡ ꯊꯣꯡꯕꯤꯒꯦ ꯍꯥꯏꯅ
ꯀꯩꯅꯣ ꯉꯥ ꯑꯀꯪꯕꯒ ꯈꯥꯃꯦꯟ ꯑꯁꯤꯟꯕꯤ
ꯑꯣ ꯍꯥꯎꯅꯤꯅꯦ
ꯍꯥꯎꯕꯅꯤꯂ ꯎ
ꯑ ꯅꯣꯏꯗꯤ ꯅꯣꯡ ꯇꯥꯗꯦ
ꯑꯁ ꯍꯧꯖꯤꯛ ꯈꯔ ꯈꯔ ꯇꯥꯕꯅꯤ ꯑꯗꯣ ꯑꯃꯨꯛꯀ ꯇꯣꯛꯑꯁꯦ
ꯇꯥꯔ ꯂꯩꯔꯦ
ꯑꯁ ꯅꯨꯡꯉꯥꯏꯗꯤꯅꯦ
ꯅꯅꯨꯡꯉꯥꯏꯔ
ꯅꯗꯤ ꯅꯨꯡꯉꯥꯏꯔꯝꯅꯤ ꯑꯩꯗꯤ ꯅꯨꯡꯉꯥꯏꯇ ꯆꯥꯛ ꯄꯨꯡ ꯀꯌꯥ ꯆꯥꯔꯦꯕ
ꯑꯩ ꯍꯧꯒꯠꯂꯒ ꯀꯩꯀꯩ ꯀꯩ ꯀꯩꯀꯩꯅꯣ ꯇꯧꯔꯒ ꯑꯗꯨꯝ ꯆꯥꯔꯅꯤ
ꯀꯩ ꯀꯩ ꯀꯩ ꯇꯧꯔꯒ ꯑꯗꯨꯝ ꯆꯥꯔꯅꯤꯑ
ꯍꯣꯏ
ꯌꯥꯏ ꯇꯨꯁ
ꯑꯣ ꯑꯩꯈꯣꯏꯁꯦ ꯀꯩꯅꯣ ꯑꯍꯥꯟꯕ ꯑꯣꯏꯗꯣꯏꯅꯤꯀꯣ
ꯑꯩꯔꯣ
ꯍ
ꯑꯍꯥꯟꯕꯅꯦ
ꯑꯣ ꯐꯔꯦ ꯐꯌꯦ ꯐꯌꯦ
ꯉꯔꯥꯡꯅ ꯉꯔꯥꯡꯅ
ꯑꯥ ꯑꯗ ꯅꯪꯗꯤ ꯉꯁꯤ ꯀꯥꯏ ꯀꯥꯏꯗ ꯆꯠꯊꯣꯛꯅꯤꯡꯉ ꯂꯩꯕ꯭ꯔꯣ
ꯑꯩ ꯉꯁꯤ ꯀꯩꯝꯇ ꯆꯠꯂꯣꯏꯗ ꯁꯤ ꯌꯨꯝꯗ ꯑꯗꯨꯝ ꯂꯩꯅꯤ
ꯑꯗꯨꯨꯝꯗ ꯂꯩꯅꯤ
ꯎꯝ ꯊꯕꯛ ꯂꯩꯗꯕꯅꯤꯅ
ꯍꯣꯏ
ꯊꯕꯛ ꯄꯤꯒꯦꯔꯣ
ꯊꯕꯛ ꯄꯤꯕꯨꯔꯥ
ꯄꯤꯌꯨꯅꯦ ꯅꯣꯏꯒꯤ ꯂꯧꯗꯨ ꯁꯨꯕ ꯂꯥꯛꯈꯤꯅꯦ
ꯑꯣ ꯑꯩ ꯏꯜꯍꯧꯗꯣ
ꯎꯝ
ꯑꯣ ꯑꯗꯨ ꯑꯗꯨ ꯑꯣꯏꯔꯗꯤ ꯍꯌꯦꯡ ꯂꯥꯛꯑꯣꯀꯣ ꯍꯌꯦꯡ ꯂꯧ ꯈꯣꯏꯕ ꯄꯨꯕꯤꯒꯦ
ꯎ
ꯌꯥꯝ ꯌꯥꯝ ꯅꯨꯡꯉꯥꯏꯕꯅꯦ ꯏꯁꯤꯡꯗ ꯁꯟꯅꯔꯒꯀꯣ
ꯅꯨꯡꯉꯥꯏꯕꯅꯦ ꯑꯩꯁꯨ ꯑꯗꯨꯝ ꯇꯧꯔꯛꯏꯗ
ꯎꯝ
ꯍꯩꯕꯅꯤꯅ ꯑꯩꯁꯨ
ꯍꯣꯏ ꯑꯗꯨ ꯅꯪ ꯌꯨꯝꯗ ꯅꯠꯇꯦꯀꯣ
ꯅꯠꯇꯦ ꯌꯨꯝꯗ ꯅꯠꯇꯦ
ꯑꯗꯨ ꯅꯪꯒ ꯀꯅꯥ ꯂꯩꯃꯤꯟꯅꯅꯣ
ꯑꯩꯒ ꯑꯩꯈꯣꯏ ꯆꯦꯒ
ꯑꯣ ꯅꯣꯏ ꯆꯦꯒꯈꯣ ꯑꯣ ꯑꯣ
ꯎꯝ ꯎꯝ ꯇꯔ
ꯑꯣ ꯅꯣꯏꯠ ꯆꯦꯒ ꯑꯣ ꯅꯪ ꯉꯁꯤ ꯀꯣꯂꯦꯖ ꯆꯠꯀꯅꯤ ꯆꯠꯂꯣꯏ
ꯑꯩ ꯉꯁꯤ ꯆꯠꯂꯦ ꯑꯩ ꯁꯨꯇꯤ ꯊꯥꯏꯌꯦ
ꯑꯣ ꯑꯣ ꯀꯥꯎꯏꯅꯦ
ꯎꯝ ꯃꯤ ꯍꯥꯏꯕꯁꯤꯗꯤ ꯑꯗꯨꯅꯤ
ꯍꯣꯏꯅꯤ ꯍꯣꯏꯅꯦ ꯑꯗꯨꯗꯤ ꯍꯌꯦꯡꯗꯤ ꯑꯃꯨꯛ ꯆꯠꯀꯅꯤ
ꯍꯌꯦꯡ ꯆꯠꯂꯣ ꯑꯩꯒꯤ ꯑꯃ ꯂꯣꯏꯁꯤꯟꯗꯕ ꯑꯃ ꯂꯩꯔꯦ ꯑꯗꯣ ꯄꯨꯂꯞ ꯂꯣꯏ ꯁꯤꯠꯂꯒ ꯑꯅꯧꯕ ꯑꯣꯏꯅ ꯀꯥꯕ ꯍꯧꯗꯣꯏꯕꯀꯣ ꯀꯣ
ꯑꯣ ꯐꯩꯅꯦ ꯑꯗꯨꯗꯤ ꯅꯪ ꯀꯣꯂꯦꯖ ꯆꯠꯂꯤꯁꯦ ꯑ ꯑꯗꯨꯝ ꯂꯥꯏꯟꯗ ꯆꯠꯄ꯭ꯔꯣ ꯀꯃꯥꯏꯅ ꯇꯧꯒꯦ
ꯑꯩ ꯌꯨꯝꯒ ꯅꯛꯅꯌꯦ
ꯌꯨꯝꯒ ꯅꯛꯅꯌꯦ
ꯑꯧ ꯄꯨꯡꯈꯥꯏꯃ ꯑꯩꯗꯤ
ꯀꯩ ꯍꯥꯏꯕ
ꯄꯨꯡꯈꯥꯏ ꯄꯨꯡꯈꯥꯏꯃꯨꯛ ꯆꯠꯇꯦꯕ ꯀꯩꯅꯣ ꯀꯥꯡ ꯀꯥꯡ ꯇꯧꯕ ꯃꯐꯝꯗꯣ ꯈꯪꯕ꯭ꯔꯥ ꯑ ꯀ ꯊꯥꯔꯗꯤꯗ
ꯍꯣꯏ ꯍꯣꯏ ꯑꯗꯨꯗꯤ ꯍꯣꯔꯦꯟ ꯀꯩꯅꯣ ꯇꯧꯁꯤꯀꯣ ꯑꯗꯨꯗꯣ ꯑꯗꯨꯗꯤ ꯌꯥꯝ ꯅꯥꯑꯗꯤ ꯑꯩ ꯑꯩꯅ ꯇꯤꯟꯗ꯭ꯔꯁꯨ ꯌꯥꯏꯌꯦꯅ ꯑꯗꯨꯗꯤ
ꯌꯥꯏꯑꯦ ꯑꯗꯨ ꯑꯣꯏꯔꯁꯨ ꯅꯪꯅ ꯊꯤꯟꯕꯗꯣ ꯄꯥꯝꯕ
ꯒꯔꯤ ꯃꯆꯥ
ꯅꯪꯒꯤ ꯒꯔꯤ ꯃꯆꯥꯗꯣ
ꯑ ꯑ ꯑꯗꯨꯝ ꯑꯗꯨꯝ ꯀꯩꯅꯣ ꯁꯨꯇꯤꯒꯨꯝꯕ ꯂꯩꯕ ꯅꯨꯃꯤꯠꯇ ꯑꯗꯨꯝ ꯍꯦꯛ ꯍꯦꯛ ꯀꯣꯏꯕ ꯆꯠ ꯀꯣꯏꯕ ꯆꯠꯄ ꯑꯗꯨꯝ ꯄꯨꯕꯤꯕ ꯌꯥꯅꯤ ꯑꯩꯅ ꯅꯪꯅꯕꯨ ꯌꯥꯔꯗꯤ ꯑꯗꯨꯝ ꯑꯩꯅ ꯁꯨꯝ ꯄꯨꯕꯤꯕ ꯌꯥꯅꯤ
ꯑꯩ ꯁꯤꯅꯦ ꯅꯪꯅꯕꯨ ꯌꯥꯏꯗꯤ ꯑꯗꯨꯨꯝ ꯆꯠꯄ ꯌꯥꯔꯦ ꯅꯣꯛꯊꯤ ꯇꯧꯅꯤꯗ
ꯍꯣꯏꯅꯤ ꯍꯣꯏꯅꯤ ꯑꯗꯣ ꯅꯪꯗꯤ ꯌꯦꯟꯖꯥꯡ ꯊꯣꯡꯕ ꯍꯧꯔꯕꯣ
ꯍꯧꯗ꯭ꯔꯤꯗ ꯍꯧꯒꯦ ꯇꯧꯔꯤꯅꯦ ꯑꯁ ꯑꯩꯈꯣꯏꯗꯤ ꯑꯗꯨꯝ ꯊꯦꯡꯅ ꯆꯥꯛ ꯆꯥꯏꯌꯦ
ꯍꯣꯏ ꯐꯩ ꯑꯦ
ꯑꯗꯨꯒꯤ ꯉꯟꯅ ꯊꯣꯡꯉꯁꯨ ꯀꯔꯤ ꯍꯥꯏꯁꯦ ꯗꯔꯀꯥꯔ ꯑꯣꯏꯗꯦꯕ ꯑꯗꯨꯝ ꯊꯦꯡꯉ ꯆꯥꯕꯅꯤꯅꯀꯣ
ꯍꯣꯏ ꯑꯩꯗꯤ ꯆꯥꯛ ꯌꯥꯝ ꯂꯥꯝꯃꯦ ꯍꯧꯖꯤꯛꯁꯦ
ꯑꯗꯨ ꯅꯪ ꯆꯥꯕ ꯌꯥꯗ꯭ꯔꯣ
ꯆꯥꯕ ꯌꯥꯔꯦ ꯆꯥꯔꯅꯤ ꯆꯥꯛ ꯌꯥꯝ ꯂꯥꯝꯃꯦ ꯍꯧꯖꯤꯛ ꯇꯨꯝꯕꯁꯤ ꯑꯁ ꯄꯨꯛꯀꯁꯤ ꯄꯨꯛ ꯀꯩꯝꯇ ꯌꯥꯎꯗ꯭ꯔꯦ ꯑꯩ
ꯌꯥꯔꯣ ꯅꯪ ꯊꯦꯡꯃꯟꯅꯤ ꯅꯪ ꯇꯨꯝꯕꯗꯣ
ꯑꯥ
ꯌꯥꯗ꯭ꯔꯦ ꯅꯪ
ꯑꯁ ꯑꯩꯁꯦ ꯆꯥꯕ ꯇꯨꯝꯕ ꯑꯥ ꯍꯥꯏꯔꯣ ꯍꯥꯏꯔꯣ
ꯅꯪ ꯉꯁꯤ ꯀꯩꯅꯣ ꯆꯠꯇꯣꯏ ꯅꯠꯇ꯭ꯔꯣ
ꯍꯣꯏ ꯆꯠꯀꯅꯤ ꯀꯥꯏꯗ
ꯅꯪ ꯀꯣꯂꯦꯖ ꯆꯠꯅꯤ ꯍꯥꯏꯗ
ꯑꯩ ꯉꯁꯤꯗꯤ ꯀꯣꯂꯦꯖ ꯆꯠꯂꯣꯏꯌꯦ ꯑꯗꯨꯕꯨ ꯀꯩꯅꯣꯗ
ꯂꯧꯎꯗ
ꯊꯕꯛ ꯑꯃꯗꯤ ꯆꯠꯀꯅꯤ
ꯑꯣ
ꯊꯕꯛ ꯑꯃ ꯍꯥꯏꯁꯦ ꯁꯨꯝ ꯑꯔꯨꯕ ꯊꯕꯛꯄꯨꯗꯤ ꯅꯠꯇꯦꯗ ꯑꯗꯨꯕꯨ ꯁꯨꯝ ꯇꯧꯗꯕ ꯌꯥꯗꯕ ꯍꯥꯏꯇꯥꯔꯦ
ꯑꯣ ꯎꯝ ꯐꯩꯅꯦ
ꯑꯗꯨ ꯅꯆꯦꯗꯤ ꯍꯜꯂꯛꯈ꯭ꯔꯕꯣ
ꯂꯥꯛꯑꯦ ꯏꯆ ꯂꯩꯌꯦ ꯑꯩ ꯃꯅꯥꯛꯇ ꯍꯣꯢ ꯃꯥꯁꯨ ꯂꯩꯌꯦ ꯃꯥꯁꯨ ꯂꯩꯌꯦ ꯎꯝ ꯑꯩ ꯃꯅꯥꯛꯇꯃꯁꯨ ꯂꯩꯌꯦ
ꯑꯗꯨꯗꯤ ꯅꯪꯗꯤ ꯌꯨꯝꯗꯒꯨꯝꯕ ꯑꯗꯨꯝ ꯃꯔꯛ ꯃꯔꯛꯇ ꯆꯠꯄ꯭ꯔꯥ
ꯍꯟꯗꯛ ꯆꯠꯇ꯭ꯔꯦꯗ ꯑꯩꯈꯣꯏꯒꯤ ꯀꯨꯝꯍꯩ ꯑꯃ ꯂꯩꯕꯗꯣ ꯆꯍꯤ ꯂꯣꯏꯔꯝꯗꯥꯏꯒꯤ
ꯑꯣ ꯆꯍꯤ ꯂꯣꯏꯔꯝꯗꯥꯏ
ꯑ ꯑꯗꯨ ꯑꯗꯨꯗ ꯆꯠꯂꯦ ꯑꯗꯣ ꯍꯜꯂꯛꯄꯗꯒꯤ ꯍꯟꯗꯛꯀꯤ ꯁꯨꯡꯆꯠ ꯆꯠꯇꯔꯤ
ꯑꯥ ꯑꯗꯨꯝ ꯃꯔꯛ ꯃꯔꯛꯇ ꯆꯠꯂꯣ ꯌꯨꯝ ꯅꯤꯡꯁꯤꯡꯗ꯭ꯔꯥ ꯅꯪꯗꯤ
ꯆꯠꯄꯗꯣ ꯐꯔꯥꯛ ꯇꯥꯏꯅꯦ
ꯍꯣꯏ ꯈꯪꯉꯤꯅꯦꯁꯨ ꯐꯔꯛ ꯌꯥꯝ ꯇꯥꯕꯅꯦꯕꯀꯣ
ꯎꯝ ꯑꯗꯣ ꯑꯗꯨꯝ ꯆꯠꯄꯗꯤ ꯆꯠꯀꯅꯤꯗ ꯃꯇꯝꯕꯨ ꯌꯧꯔꯛꯑꯗꯤ
ꯑꯥ
ꯑꯩꯗꯤ ꯆꯠꯅꯤꯡꯉꯦ ꯎꯄꯥꯏ ꯂꯩꯒꯗ
ꯑꯥ ꯑꯗꯨ ꯑꯣꯏꯔꯗꯤ ꯍꯥ
ꯅꯪꯁꯨ ꯆꯠꯅꯤꯡꯕ꯭ꯔꯣ
ꯍꯣꯏ ꯆꯠꯅꯤꯡꯉꯦ
ꯑꯩ ꯄꯨꯕꯤꯒꯦꯀꯣ
ꯍꯣꯏ ꯅꯪ ꯑꯌꯨꯛ ꯄꯨꯕꯤꯌꯨ ꯀꯣ ꯍꯣꯏ ꯆꯠꯁꯦ- ꯆꯠꯁꯤ ꯑꯩ ꯌꯥꯝ ꯆꯠꯅꯤꯡꯉꯦ
ꯆꯠꯁꯦ ꯄꯨꯕꯤꯒꯦ ꯅꯣꯡꯃ ꯑꯁ ꯐꯖꯕꯅꯦ ꯃꯐꯝꯗꯣ ꯃꯐꯝꯗꯨ ꯌꯥꯝ ꯐꯖꯕꯅꯦ ꯑꯍꯣꯏ
ꯑꯣ ꯑꯗꯨꯗꯤ ꯑꯜꯕꯝ ꯑꯃ ꯅꯝꯗꯗꯤ ꯌꯥꯗꯦ ꯑꯗꯨꯗꯤ
ꯅꯝꯃꯤꯟꯅꯕ ꯌꯥꯔꯦ ꯢꯕꯥꯅꯤ
ꯃꯤ ꯅꯝꯃꯤꯟꯅ ꯅꯝꯃꯤꯟꯅꯕ ꯌꯥꯏꯔꯅꯤ ꯑꯗꯨꯗꯤ
ꯑꯗꯨꯅꯦ ꯐꯖꯕ ꯉꯥꯛꯇꯅꯤ ꯅꯪꯁꯨ ꯑꯩꯁꯨ
ꯅꯝꯁꯤꯀꯣ
ꯖꯕ꯭ꯔꯣꯔꯣꯏ ꯅꯝꯁ ꯅꯝꯁꯦ
ꯍ
ꯎꯝ ꯍꯤꯔꯥꯅꯤ ꯀꯩ ꯏꯟꯖꯥꯡ ꯊꯣꯡꯕ ꯅꯣꯏꯒꯤ
ꯑꯈꯣꯏꯁꯦ ꯉꯁꯤꯁꯦ ꯎꯝ ꯑꯥ ꯈꯨꯨꯟꯗ꯭ꯔꯨꯝ ꯆꯝꯐꯨꯠ ꯇꯧꯕ ꯃꯥꯜꯂꯤ
ꯑꯣ-ꯑꯣ ꯍꯥꯎꯋꯤꯟ ꯏꯟꯖꯥꯡꯅꯤ
ꯑꯁ ꯑꯗꯨ ꯆꯥꯛ ꯆꯥꯒꯗꯨꯏꯁꯤ ꯑꯩꯗꯤ ꯃꯊꯥ ꯁꯥꯏꯌꯦꯅꯦ
ꯆꯪꯗꯧ ꯃꯥꯟꯗꯦ ꯑꯦꯡꯉꯣ ꯑꯁ ꯆꯤꯟꯗ ꯍꯥꯎꯔꯥꯁꯨ ꯑꯩꯈꯣꯏ ꯍꯛꯆꯥꯡꯒꯤꯗꯤ ꯌꯥꯝ ꯀꯥꯟꯅꯕꯅꯤꯅꯦ
ꯀꯔꯤꯅꯣ ꯑꯩ ꯉꯁꯥꯏ ꯇꯨꯝꯃꯤꯉꯩꯗꯀꯣ ꯑꯥ ꯑꯩꯈꯣꯏ ꯏꯅꯦ ꯑꯩꯈꯣꯏ ꯌꯨꯝꯒꯤ ꯃꯅꯥꯛꯇ ꯏꯅꯦ ꯑꯃꯥꯅ ꯈꯨꯟꯗ꯭ꯔꯨꯝꯁꯦ ꯆꯥꯎꯋꯣ ꯂꯥꯛꯄ ꯋꯥꯅꯤꯗ ꯇꯨꯝꯃꯤꯉꯩꯗꯀꯣ ꯑꯈꯣꯏ ꯀꯅꯥꯝꯇ ꯍꯧꯒꯠꯇ꯭ꯔꯤꯕ ꯑꯗꯨꯝ ꯃꯇꯝꯗ
ꯎꯝ
ꯈꯨꯟꯗ꯭ꯔꯨꯝꯁꯦ ꯆꯥꯎꯋꯣꯁꯦ ꯍꯧꯒꯠꯂꯣ ꯂꯧꯔꯨ ꯂꯥꯎ ꯍꯥꯏꯌꯦ ꯑꯩꯅ ꯂꯧꯕ ꯆꯠꯄꯅꯦꯕ
ꯑꯣ ꯅꯪꯅ ꯂꯧꯕ ꯆꯠꯄ꯭ꯔꯣ
ꯍꯣꯏ
ꯍꯥꯎꯕꯖꯅꯤꯡꯅꯦ
ꯍꯥꯏ ꯑꯩꯈꯣꯏ ꯃꯤꯅ ꯀꯧꯔꯥꯁꯨ ꯑꯩꯈꯣꯏ ꯃꯥ ꯍꯣꯏꯗꯤ ꯇꯥꯏꯔꯥꯁꯨꯀꯣ ꯃꯣꯏꯗꯤ ꯁꯨꯝꯈꯨꯝ ꯈꯨꯝꯃꯣꯏꯕ
ꯑꯁ ꯌꯥꯝ ꯐꯠꯇꯦꯍꯦ ꯑꯗꯨꯗꯤ
ꯗꯤ ꯃꯣꯏ ꯇꯨꯝꯃꯤꯉꯩꯗꯗꯤ ꯀꯣ
ꯎꯝ
ꯑꯗꯨ ꯑꯩ ꯍꯥꯏꯗꯤ ꯃꯣꯏꯁꯨ ꯑꯩꯅ ꯑꯥ ꯑꯩꯅ ꯈꯨꯝꯒꯗ꯭ꯔꯥꯅ ꯃꯣꯏꯁꯨ ꯑꯗꯨꯝ ꯉꯥꯏꯕ ꯃꯥꯜꯂꯤꯗ
ꯑꯁ
ꯑꯩꯗꯤ ꯑꯅꯤꯔꯛ ꯀꯧꯕꯗ ꯑꯩꯗꯤ ꯑꯗꯨꯝ ꯊꯣꯛꯄꯅꯦꯕ
ꯎꯝ
ꯍꯥꯏꯗꯤ ꯃꯤꯅ ꯀꯧꯔꯒ ꯑꯩ ꯊꯣꯛꯇ ꯂꯩꯔꯗꯤ ꯐꯖꯗꯦꯗꯅ
ꯅꯪ ꯊꯕꯛ ꯇꯥꯔꯤꯅꯦ ꯑꯗꯨꯗꯤ
ꯍꯣꯏ ꯑꯅꯤꯔꯛ ꯀꯧꯕꯗꯩꯗ ꯆꯠꯅꯦꯕ ꯀꯨꯟꯗ꯭ꯔꯨꯝꯗꯤ ꯆꯥꯎꯋꯦꯍꯦ ꯆꯔꯥ ꯑꯅꯤꯗꯤ ꯆꯥꯒꯅꯤ ꯄꯤꯇ꯭ꯔꯨ ꯄꯤꯠꯇ꯭ꯔꯨ ꯄꯤꯛꯀꯤꯅꯦ
ꯆꯥꯗꯅꯤꯅ
ꯑ
ꯈꯔ ꯍꯛꯆꯥꯡ ꯈꯔ ꯐꯪꯅꯤꯡꯉꯥꯏ ꯆꯥꯎ ꯌꯥꯝ
ꯅꯣꯏꯒꯤ ꯌꯨꯝ ꯑꯥ ꯌꯨꯝꯗ ꯃꯅꯥꯝ ꯃꯁꯤꯡ ꯀꯩ ꯀꯩ ꯐꯪꯒꯦ
ꯑꯁ ꯂꯣꯏ ꯁꯨꯅ ꯐꯪꯉꯤꯗ ꯑꯩꯈꯣꯏ ꯑꯥꯔꯗꯗꯤ
ꯍꯣꯏꯅꯦ ꯑꯁ ꯑꯩꯁꯨ ꯑꯩꯁꯨ ꯆꯥꯅꯤꯡꯉꯦ
ꯆꯥꯕ ꯂꯥꯛꯑꯣ ꯅꯣꯡꯃ ꯄꯨꯨꯕꯤꯒꯦ
ꯑꯥ ꯍꯣꯏ ꯅꯪꯅ ꯆꯠꯄ ꯃꯇꯝꯗ ꯑꯗꯨꯝ ꯑꯩꯈꯣꯏꯒꯤꯁꯨ ꯄꯨꯔꯛꯎꯀꯣ ꯃꯩꯔꯦꯟꯒꯨꯝꯕ ꯂꯩꯔꯗꯤ
ꯅꯪ-ꯅꯪ ꯆꯠꯇ꯭ꯔꯥꯁꯨ ꯑꯩ ꯄꯨꯔꯛꯄ ꯑꯗꯨꯝ ꯌꯥꯏꯗꯣ
ꯍꯣꯏ ꯌꯥꯏꯌꯦ ꯀꯩꯁꯨ
ꯎꯝ ꯑꯗꯥ ꯑꯩ ꯄꯨꯔꯛꯀꯦꯀꯣ
ꯑꯥꯏ ꯃꯥꯏꯔꯦꯟꯒꯨꯝꯕ ꯎꯝ ꯃꯥꯏꯔꯦꯟꯒꯨꯝꯕꯗꯤ ꯑꯩ ꯌꯥꯝ ꯆꯥꯅꯤꯡꯕ ꯍꯥꯏꯇꯥꯔꯦ
ꯑꯁ ꯅꯪꯁꯨ ꯃꯥꯏꯔꯦꯟ ꯌꯥꯝ ꯄꯥꯝꯕ꯭ꯔꯣ
ꯃꯔꯦꯟꯁꯤ ꯑꯁ ꯁꯥ ꯑꯀꯪꯕ ꯍꯥꯞꯄꯒ ꯊꯣꯡꯕꯗꯣ ꯑꯩꯅ ꯆꯥꯅꯤꯡꯕ
ꯃꯥꯏꯔꯦꯟꯁꯦ ꯑꯩꯁꯨ ꯌꯥꯝ ꯄꯥꯝꯃꯤꯅꯦ ꯃꯥꯏꯔꯦꯟ ꯁꯧꯒ꯭ꯔꯤꯁꯦ ꯅꯨꯇꯤꯒꯤ ꯆꯥꯕꯁꯨ ꯌꯥꯏ ꯑꯩꯗꯤ
ꯏꯕꯥꯅꯤꯁꯦ ꯆꯞ ꯃꯥꯟꯅꯩꯅꯦ ꯑꯗꯨꯗꯤ
ꯑꯗꯨꯒꯤꯅꯦ ꯅꯪꯒꯤ ꯒꯥꯔꯤ ꯃꯆꯥꯗ ꯑꯩꯅ ꯆꯠꯅꯤꯡꯉꯤ ꯍꯥꯏꯔꯤꯗꯨ
ꯑꯗꯨꯗꯤ ꯏꯕꯥꯅꯤ ꯇꯤꯟꯅꯕ ꯌꯥꯔꯅꯤ
ꯌꯥꯔꯦ ꯏꯕꯟ ꯆꯤꯟꯅꯕ ꯌꯥꯔꯦ ꯎꯝ ꯅꯣꯡꯃ ꯂꯥꯛꯑꯣ ꯁꯨꯒ꯭ꯔꯤ ꯊꯣꯡꯝꯕꯤꯒꯦ ꯃꯥꯏꯔꯦꯟꯒ
ꯑꯣꯏ ꯊꯣꯡꯕꯤꯌꯨꯀꯣ
ꯑꯣꯣꯝꯕꯤꯒꯦ ꯂꯥꯛꯑꯣ ꯀꯣ
ꯍꯣꯏ ꯅꯀꯦ ꯀꯣ
ꯑꯣ ꯍꯣ ꯑꯁ ꯉꯁꯤꯁꯦ ꯅꯣꯡ ꯆꯨꯒꯗꯧꯕ ꯃꯥꯜꯂꯦ
ꯑ
ꯏꯁ꯭ꯅꯣꯁꯦ ꯄꯥꯝꯗꯤ ꯄꯥꯝꯗꯦꯅ
ꯑꯗꯣ ꯉꯁꯤꯗꯤ ꯌꯨꯝꯗ ꯑꯗꯨꯝ ꯂꯩꯒꯅꯤ
ꯅꯪꯒꯥ
ꯅꯪꯅꯪ
ꯑꯩꯗꯤ ꯑꯗꯨꯝ ꯂꯩꯒꯅꯤꯗ
ꯑꯣ ꯑꯗꯨꯗꯤ ꯑꯩ ꯑꯩ ꯑꯃꯨꯛ ꯆꯠꯇ꯭ꯔꯤꯉꯩꯗ ꯁꯤꯗ ꯅꯠꯇꯒ ꯑꯃ ꯍꯜꯂꯛꯄ ꯀꯥꯟꯗ ꯑꯗꯨꯝ ꯑꯗꯨꯝ ꯄꯥꯎ ꯑꯗꯨꯝ ꯑꯗꯨꯝ ꯑꯗꯨꯝ ꯐꯝꯅꯕ ꯌꯥꯔꯅꯤ ꯑꯗꯨꯗꯤ
ꯑꯗꯨꯝ ꯍꯣꯏ ꯅꯪ ꯑꯗꯨꯝ ꯇꯧꯕ ꯌꯥꯏꯗ
ꯍꯣꯏ
ꯀꯩꯇ ꯀꯥꯏꯕ ꯂꯩꯇꯦꯗ ꯅꯠꯇ꯭ꯔꯣ ꯑꯗꯨ ꯑꯗꯨꯅꯦ
ꯑꯐꯕ ꯃꯔꯨꯞ ꯍꯥꯏꯁꯤ ꯑꯗꯨꯃꯥꯏꯅ ꯇꯧꯒꯗꯕꯅꯦꯕ
ꯑꯗꯨꯅꯦ ꯑꯐꯕ ꯃꯔꯨꯞꯅꯤ ꯈꯣꯏꯕꯅꯤꯗꯤ ꯑ
ꯑꯣ
ꯑꯁ ꯅꯨꯡꯁꯥ ꯊꯣꯛꯜꯂꯤ ꯐꯩꯅꯤꯗꯥ
ꯍꯣꯏ ꯍꯣꯏ ꯑꯗꯨꯗꯤꯀꯣ ꯐꯔꯦꯀꯣ
ꯉꯥꯛꯇꯪ ꯉꯥꯏꯑꯣꯍꯦ ꯅꯪꯁꯨ ꯇꯥꯏꯌꯦ